ꯀꯣꯟꯁꯦꯡ
ꯎꯝ ꯇꯥꯔꯦ
ꯎꯝ ꯈꫭꯏꯒꯤ ꯑꯩꯈꯣꯏꯒꯤ ꯃꯅꯤꯄꯨꯔꯗ ꯑꯩꯈꯣꯏ ꯃꯌꯥꯝꯅ ꯄꯥꯡꯊꯣꯛꯄ ꯀꯨꯝꯍꯩꯁꯤꯡ ꯂꯩꯗꯅꯀꯣ ꯀꯨꯝꯍꯩꯁꯤꯡꯗꯨ ꯑ ꯗ ꯅꯪꯅ ꯈꯪꯕ ꯍꯥꯏꯇꯥꯔꯦ ꯀꯨꯝꯍꯩ ꯃꯉꯥꯒꯨꯝꯕ ꯍꯥꯏꯐꯦꯠ ꯍꯥꯏꯔꯛꯅꯦ ꯍꯥꯏꯗꯤ ꯌꯥꯝ ꯇꯣꯏꯅ ꯌꯥꯝ ꯃꯃꯤꯡ ꯆꯠꯄ ꯌꯥꯝ ꯐꯥꯎꯅ ꯃꯌꯥꯝꯅ ꯄꯥꯡꯊꯣꯛꯄ ꯀꯨꯝꯕꯩ ꯍꯥꯏ ꯇ
ꯒꯥꯡ ꯉꯥꯏ ꯀꯨꯝꯍꯩ ꯌꯥꯎꯁꯪ ꯀꯨꯝꯍꯩ ꯑꯗꯒꯤ ꯀꯥꯡꯒꯤ ꯀꯨꯝꯍꯩ ꯂꯩꯔꯦ ꯑꯗꯒꯤ ꯗꯨꯔꯒꯥ ꯄꯨꯖꯥ ꯄꯥꯟꯊꯣꯏꯕꯤ ꯂꯥꯠꯄ ꯀꯨꯝꯍꯩ ꯑꯃ ꯑꯗꯒꯤ ꯑꯗꯨ ꯃꯇꯨꯡꯗ ꯃꯦꯔꯥ ꯍꯧ ꯆꯣꯡꯕ ꯀꯥꯏꯅ ꯂꯩꯗꯨꯗꯤ ꯈ꯭ꯔꯤꯁꯃꯥꯁ
ꯑꯗ ꯑꯩꯈꯣꯏꯅ ꯌꯥꯎꯁꯪ ꯀꯨꯝꯍꯩꯁꯦ ꯍꯥꯏ ꯇꯥꯔꯗꯤ ꯑꯩꯈꯣꯏ ꯅꯨꯃꯤꯠ ꯃꯉꯥꯅꯤꯃꯨꯛ ꯄꯥꯡꯊꯣꯛꯏꯗꯅꯀꯣ
ꯎꯝ
ꯑꯍꯥꯥꯟꯕ ꯅꯨꯃꯤꯠꯀꯤꯁꯤꯅ ꯑꯩꯈꯣꯏꯅ ꯌꯥꯎꯁꯪ ꯃꯩ ꯊꯥꯕ ꯅꯨꯃꯤꯠꯀ ꯍꯥꯏꯅ ꯇꯔꯦ
ꯎꯝ
ꯑꯗꯒꯤ ꯑꯅꯤꯁꯨꯕꯁꯤꯅ ꯀꯩ ꯅꯨꯃꯤꯠ ꯑꯣꯏꯗꯣꯏꯅꯣ ꯑꯅꯤꯁꯨꯕ ꯅꯨꯃꯤꯠꯁꯦ ꯑꯅꯤꯁꯨꯕ ꯅꯨꯃꯤꯠꯇꯔꯥ ꯑꯍꯨꯝꯁꯨꯕ ꯅꯨꯃꯤꯠꯇꯔꯥ ꯄꯦꯁꯛ ꯀꯥꯔꯤ ꯍꯥꯏꯅ ꯍꯥꯏꯅꯕꯗꯣ
ꯎꯝ
ꯑꯗꯨꯃꯥꯏꯒ ꯍꯥꯏꯅꯕꯅꯦꯕꯀꯣ ꯑꯗꯒꯤ ꯊꯥꯕꯜ ꯆꯣꯡꯕꯗꯗꯤ ꯑꯗꯨꯝ ꯅꯨꯃꯤꯠ ꯍꯧꯕꯗꯩꯅ ꯃꯉꯥ ꯐꯥꯎ ꯂꯩꯁꯥꯕꯤ ꯃꯌꯥꯝ ꯊꯥꯕꯜ ꯆꯣꯡꯕꯗ ꯂꯩꯀꯥꯏ ꯂꯩꯀꯥꯏ ꯊꯥꯕꯜ ꯆꯣꯡꯕꯁꯦ ꯑꯗꯨꯝ ꯅꯨꯃꯤꯠ ꯃꯉꯥꯅꯤꯒꯤ ꯑꯗꯨꯝ ꯇꯧꯋꯤꯅꯦ ꯅꯨꯡꯗꯥꯡ ꯅꯨꯡꯗꯥꯡꯗ ꯃꯣꯏ ꯄꯨꯡ ꯅꯨꯡꯗꯥꯡ ꯑꯍꯤꯡꯒꯤ ꯄꯨꯡ ꯕꯥꯔꯣ ꯄꯨꯡ ꯑꯃ ꯑꯅꯤ ꯑꯗꯨꯋꯥꯏꯐꯧ ꯆꯣꯡꯍꯟꯕ ꯌꯥꯎꯋꯤꯗꯅ
ꯑꯗꯒꯤ ꯑꯇꯣꯞꯄꯁꯦ ꯑꯍꯥꯝꯕꯒꯤꯗꯣ ꯅꯨꯃꯤꯠ ꯌꯨꯝꯁꯤꯡꯁꯦ ꯌꯨꯝ ꯃꯆꯥꯗꯨ ꯃꯩ ꯍꯥꯏꯗꯅ ꯑ ꯑꯗꯨ ꯊꯥꯕ ꯊꯥꯕ ꯂꯣꯏꯔꯒ ꯑꯉꯥꯡꯁꯤꯡꯗꯨꯒ ꯄꯩꯁꯥ ꯅꯤꯕ ꯑꯃ ꯆ ꯇꯥꯏꯅꯌ
ꯎꯝ ꯆꯂꯦ
ꯑꯩ ꯃꯣꯏ ꯃꯣꯏ ꯄꯩꯁꯥ ꯅꯤꯕ ꯆꯠꯄꯁꯦ ꯑꯅꯝꯕꯅ ꯍꯥꯏꯗꯤ ꯈꯪꯅ ꯆꯥꯅꯕ ꯈꯤꯇꯪ ꯅꯤꯗꯣꯏꯔꯣ ꯅꯠꯇ꯭ꯔꯒ ꯀꯥꯏ ꯀꯥꯏ ꯀꯥꯏ ꯆꯠꯂ ꯅꯤꯗꯣꯏꯅꯣ ꯃꯣꯏꯁꯦ
ꯑꯗꯨꯝ ꯃꯣꯏꯅ ꯆꯠꯅꯤꯡꯕ ꯃꯐꯝ ꯑꯗꯨꯝ ꯑꯌꯧꯕ ꯃꯐꯝ ꯑꯃꯗ ꯃꯇꯝꯗꯨꯒꯤꯇ ꯑꯣꯏꯅ ꯑꯗꯨꯝ ꯆꯠꯂꯦ ꯃꯣꯏ
ꯅꯗꯤ ꯀꯥꯏ ꯒꯨꯝꯕ ꯆꯠꯄꯅꯠꯇ꯭ꯔꯥ
ꯎꯝ ꯂꯩꯀꯥꯏꯒꯨꯝꯕꯗ ꯑꯅꯝꯕ ꯆꯠꯂꯦ ꯑꯉꯥꯡ
ꯎꯝ ꯊꯥꯏꯅ ꯑꯩꯈꯣꯏ ꯑꯉꯥꯡ ꯑꯣꯏꯔꯤꯉꯩ ꯃꯇꯝꯗꯗꯤ ꯃꯔꯨ ꯑꯣꯏꯅ ꯂꯩꯀꯥꯏꯒꯨꯝꯕꯗ ꯆꯠꯂꯒ ꯑꯀꯣꯏꯕꯗꯣ ꯈꯥꯏꯕ ꯂꯣꯏꯔꯀꯥꯟꯗ ꯍꯦꯟꯗꯣꯛꯑꯀꯥꯟꯗ ꯊꯪꯅꯕ ꯂꯩꯀꯥꯏꯗꯒꯨꯝꯕ ꯈꯥꯏꯕ ꯆꯠꯂꯤꯗꯅ
ꯎꯝ
ꯍꯨꯖꯤꯀꯥꯟꯗꯤ ꯀꯃꯥꯏ ꯀꯃꯥꯏ ꯆꯠꯂꯤꯕꯅꯣ ꯑꯝꯇ ꯈꯪꯗ꯭ꯔꯦꯕ ꯅꯣꯡꯉꯥꯜꯂꯀꯥꯟꯗ ꯄꯨꯡ ꯑꯌꯨꯛꯀꯤ ꯄꯨꯡ ꯅꯤꯄꯥꯜ ꯃꯥꯄꯜ ꯇꯔꯥ ꯑꯗꯨꯋꯥꯏꯐꯥꯎ ꯑꯗꯨꯝ ꯄꯩꯁꯥ ꯈꯥꯏꯕ ꯆꯠꯅꯩꯅꯀꯣ
ꯎꯝ
ꯑꯗꯒꯤ ꯑꯗꯨ ꯂꯣꯏꯔꯒ ꯄꯦꯁꯀꯥꯔꯤ ꯀꯥꯞꯄꯒ ꯏꯁꯤꯡ ꯆꯥꯏꯅꯕ ꯏꯁꯤꯡ ꯊꯣꯅꯕ ꯇꯧꯔꯦ ꯃꯣꯏꯅ ꯇꯩꯁꯦ ꯅꯠꯇ꯭ꯔꯥ ꯑꯗꯒꯤ ꯀ꯭ꯂꯞꯇ ꯏꯁꯄꯣꯔꯠꯁ ꯀꯨꯝꯕ ꯃꯌꯥꯝ ꯌꯥꯎꯗꯣꯏꯅꯦ ꯃꯣꯏ ꯍꯧꯖꯤꯛꯀꯥꯟꯗꯤ ꯀꯩ-ꯀꯩ ꯏꯁꯄꯣꯔꯠ ꯁꯥꯟꯅꯔꯤ ꯈꯪꯗꯦ ꯊꯥꯏꯅ ꯑꯩꯈꯣꯏꯅ ꯁꯥꯟꯅꯕ ꯀꯥꯟꯗꯗꯤ ꯀꯩꯅꯣ ꯀꯝꯄꯤꯇꯤꯁꯟ ꯇꯧꯕ ꯑꯣꯏꯅ ꯃꯦꯠꯁ ꯀꯝꯄꯤꯇꯤꯁꯟꯒꯨꯝꯕꯗꯤ ꯇꯧꯋꯦꯅ ꯑꯗꯒꯤ ꯀꯨꯏꯤꯁꯀꯨꯝꯕ ꯇꯧꯋꯦꯗꯅ ꯑꯗꯨ ꯅꯠꯇꯕ ꯑ ꯀꯩꯅꯣ ꯇꯧꯕ ꯊꯥꯏꯅ ꯄꯥꯐꯣꯔ ꯆꯥꯕꯤ ꯌꯥꯝ ꯂꯩꯗꯅꯦ ꯑꯗꯒꯤ ꯀꯩꯅꯣ ꯑꯇꯩꯅ ꯆꯐꯨ ꯊꯨꯒꯥꯏꯕꯤ ꯑꯗꯒꯤ ꯃꯃꯤꯠ ꯈꯨꯝꯖꯤꯜꯂꯒ ꯃꯃꯤꯠ ꯈꯨꯝꯖꯤꯜꯂꯒ ꯑꯣꯏꯔ ꯃꯥꯜꯂꯦ ꯆꯐꯨ ꯊꯨꯒꯥꯏꯕꯗꯣ
ꯎꯝ
ꯎ ꯑꯗꯨꯗꯒꯤ ꯀꯩꯅꯣꯗꯤ ꯃꯣꯏꯅ ꯇꯧꯕꯗꯣ ꯑꯇꯣꯞꯄ ꯀꯩꯀꯩ ꯁꯥꯟꯅꯕ ꯌꯥꯎꯕꯅꯣ ꯀꯥꯎꯔꯦ ꯀꯕꯣꯛ ꯂꯦꯡꯕꯤꯁꯨ ꯊꯥꯏꯅ ꯑꯍꯟꯈꯩꯒꯤꯗꯤ
ꯇꯧ ꯑꯃ ꯂꯩꯗꯨꯗꯤ
ꯑꯣ ꯑꯣ ꯑꯗꯨꯅ ꯍꯧꯖꯤꯛꯀꯥꯟꯗꯤ ꯑꯅꯧꯕ ꯌꯥꯝ ꯇꯣꯏꯅ ꯇꯣꯏꯅ ꯇꯧꯅꯕꯗꯣ ꯆꯥꯛ ꯅꯨꯄꯥꯒ ꯅꯨꯄꯤꯒ ꯁꯥꯔ ꯁꯥꯔ ꯄꯦꯔ ꯄꯦꯔ ꯁꯥꯔꯒ ꯑꯅꯤ ꯑꯅꯤ ꯇꯧꯔꯒ ꯑꯩꯈꯣꯏꯒꯤ ꯆꯥꯛ ꯏꯁꯤꯡ ꯊꯣꯡꯕꯩꯗꯣ ꯅꯠꯇ꯭ꯔꯥ
ꯎꯝ
ꯎꯝ ꯗꯒꯤ ꯑꯇꯣꯞ ꯑꯇꯣꯞꯄ ꯈꯔ ꯅꯨꯡꯉꯥꯏꯕ ꯀꯨꯝꯍꯩꯁꯦ ꯆꯥꯛ ꯊꯣꯡꯕꯤꯗꯨꯝꯗꯤ ꯌꯦꯡꯕ ꯅꯨꯡꯉꯥꯏꯔ ꯑꯍꯟꯈꯩꯅꯣ ꯇꯧꯕꯗꯣ ꯀꯥꯡꯁꯣꯏꯒꯨꯝꯕ ꯀꯩꯀꯥꯒ ꯊꯣꯡꯉꯒ ꯇꯧꯕꯗꯀꯣ ꯑꯗꯒꯤ ꯑꯗꯨ ꯅꯠꯇꯕꯤꯗ ꯑꯃ ꯑꯉꯥꯡꯒꯤ ꯑꯉꯥꯡꯒꯤ ꯑꯣꯏꯕ ꯀꯥꯡꯂꯨꯞꯀꯤꯗ ꯀꯩꯀꯩ ꯌꯥꯎꯕꯅꯣ ꯃꯣꯏꯗ ꯑꯗꯒꯤ ꯐꯦꯟꯁꯤ ꯗ꯭ꯔꯦꯁ ꯀꯨꯝꯕꯁꯨ ꯌꯥꯎꯋꯦꯅ
ꯑꯝ
ꯃꯌꯥꯝ ꯅꯣꯛꯅꯕ ꯀꯥꯏꯅ ꯑꯩꯈꯣꯏꯒꯤ ꯀꯥꯔꯟꯒꯨꯝꯕ ꯈꯔ ꯉꯥꯡꯉꯒ ꯇꯧꯕ ꯑꯗꯨꯝ ꯌꯥꯎꯔꯦ ꯑꯗꯒꯤ ꯌꯥꯎꯁꯪ ꯂꯣꯏꯈ꯭ꯔ ꯃꯇꯨꯡꯗꯁꯨ ꯑꯗꯨꯝ ꯌꯥꯎꯁꯪꯒꯤꯅꯦꯅ ꯆꯥꯛ ꯄꯩꯁꯥ ꯍꯥꯏꯅꯔ ꯆꯥꯛ ꯆꯥꯅꯕ ꯂꯤꯂꯥ ꯇꯧꯕ ꯏꯁꯩ ꯇꯧꯕꯁꯨ ꯑꯗꯨꯝ ꯌꯥꯎꯋꯤꯀꯣ
ꯎꯝ ꯑꯗꯨꯃꯥꯏꯅ ꯑꯃ ꯇꯧꯔꯦ ꯑꯗꯒꯤ ꯑꯇꯣꯞꯄ ꯐꯦꯁꯇꯤꯚꯦꯜ ꯍꯥꯏꯗꯔꯦ ꯀꯨꯝꯍꯩ ꯀꯨꯝꯍꯩ ꯀꯩꯀꯩ ꯑꯇꯩ ꯂꯩ ꯏꯃꯣꯏꯅꯨ ꯏꯃꯣꯏꯅꯨ ꯑꯃ ꯂꯩꯔꯦꯀꯣ ꯑꯃꯣꯏꯅꯨ ꯖꯤꯅ ꯑꯩꯈꯣꯏꯅ ꯅꯣꯡꯃ ꯈꯛꯇ ꯅꯠꯇ꯭ꯔꯥ ꯇꯧꯗꯣꯏꯁꯦ
ꯎꯝ
ꯏꯃꯣꯏꯅꯨꯒꯤ ꯑꯌꯨꯛꯇꯒꯤꯅ ꯅꯨꯡꯗꯥꯡ ꯐꯥꯎꯗ ꯇꯧꯗꯣꯏꯁꯦ ꯀꯩ ꯀꯩꯅꯣ ꯍꯥꯏꯐꯦꯠ ꯍꯥꯏꯔꯛꯎꯅꯦ
ꯑꯌꯨꯛꯇꯗꯤ ꯑꯩꯈꯣꯏꯒꯤ ꯏꯃꯨꯡ ꯃꯅꯨꯡꯒꯤ ꯌꯨꯝ ꯁꯦꯡꯗꯣꯛ ꯈꯣꯠꯇꯣꯛꯄ ꯑꯗꯒꯤ ꯆꯥꯛꯈꯨꯝꯒꯤ ꯀꯩꯀꯥ ꯂꯣꯏ ꯁꯦꯡꯗꯣꯛꯑꯒ ꯀꯩꯀꯥ ꯏꯟꯖꯥꯡ ꯅꯥꯄꯤ ꯀꯩꯀꯥ ꯆꯦꯡ ꯆꯥꯛ ꯂꯣꯏ ꯂꯩꯔꯅꯤ ꯑꯗꯨꯒ ꯅꯨꯡꯗꯥꯡꯗ ꯑꯩꯈꯣꯏꯒꯤ ꯐꯨꯡꯒꯥ ꯂꯥꯏꯔꯨ ꯍꯧꯒꯠꯂꯒ ꯉꯥ ꯆꯦꯡꯖꯥꯛ ꯂꯣꯏ ꯀꯠꯂꯒ ꯑꯥ ꯎ ꯆꯥꯛ ꯏꯟꯁꯥꯡ ꯊꯣꯡꯉꯒ ꯂꯥꯏꯗ ꯑꯃꯛ ꯀꯠꯄꯗꯣ ꯑꯗꯨꯃꯥꯏꯅ ꯇꯧꯗꯣꯏꯕ ꯇ ꯃꯤ ꯂꯣꯏꯔꯕ ꯃꯇꯨꯡꯗ ꯃꯩ ꯌꯦꯡꯕ ꯆꯠꯅꯕ
ꯃꯔꯨꯏ ꯑꯣꯏꯅ ꯃꯥ ꯈꯣꯏꯔꯝꯃꯤꯁꯦ ꯀꯩꯒꯤ ꯑꯣꯏꯗꯣꯏꯅꯣ ꯃꯔꯝꯁꯦ
ꯃꯔꯨꯏꯅ ꯃꯥ ꯈꯣꯏꯔꯝꯃꯤꯁꯦ ꯍꯥꯏꯗꯤ ꯏꯃꯨꯡꯗꯣ ꯐꯖꯅ ꯆꯦꯠꯅ ꯅꯨꯡꯉꯥꯏꯅ ꯏꯪꯅ ꯇꯞ-ꯄꯥꯟꯅꯅꯕ ꯑꯗꯒꯤ ꯑꯥ ꯀꯩ ꯍꯥꯏꯅꯤ ꯑꯈꯣꯏꯒꯤ ꯑꯥ ꯋꯦꯜ꯭ꯇ ꯆꯪꯉꯛꯅꯕ ꯍꯥꯏ ꯇꯥꯔꯦꯀꯣ ꯑꯩꯈꯣꯏꯒꯤ ꯄꯩꯁꯥ ꯅꯨꯡꯁꯥ ꯑꯗꯒꯤ ꯑꯇꯩ ꯑꯇꯩ ꯍꯣꯏ ꯂꯟ ꯆꯪꯉꯛꯅꯕ
ꯎꯝ ꯑꯗꯒꯤ ꯏꯃꯨꯡ ꯅꯨꯡꯉꯥꯏ ꯌꯥꯏꯐꯅ ꯄꯥꯟꯅꯕ ꯅꯠꯇ꯭ꯔꯥ ꯃꯆꯥ ꯃꯁꯨ ꯐꯅꯕ
ꯎꯝ
ꯑꯗꯨꯃꯥꯏ ꯉꯥꯇꯅꯤ ꯑꯅꯝꯕ ꯅꯠꯇ꯭ꯔ ꯃꯥ ꯈꯣꯏꯔꯝꯃꯤꯁꯦ ꯃꯥꯗꯤ ꯑꯅꯝꯕ ꯂꯥꯏꯔꯤꯛ ꯂꯥꯏꯁꯨꯒꯤꯁꯨ ꯑꯗꯨ ꯑꯅꯝꯕ ꯃꯌꯥꯝꯅ ꯈꯣꯏꯔꯝꯅꯩꯌꯦꯅꯀꯣ ꯑꯗꯨꯃꯥꯏꯅ ꯑꯗꯣ ꯃꯐꯝ ꯑꯅꯤ ꯈ꯭ꯋꯥꯏꯗꯒꯤ ꯐꯥꯎꯕ ꯃꯐꯝ ꯑꯅꯤ ꯅꯨꯡꯗꯥꯡꯗ ꯃꯌꯥꯝ ꯌꯦꯡ ꯆꯠꯅꯕꯁꯦ ꯌꯥꯏꯁ꯭ꯀꯨꯜꯒꯤꯗ ꯑꯃ ꯂꯩꯔꯦꯗꯅ ꯌꯥꯏꯁꯀꯨꯜꯒꯤ ꯑꯩꯈꯣꯏꯒꯤ ꯆꯦꯡꯐꯨ ꯑꯆꯧꯕꯗ ꯇꯧꯔꯒ ꯈꯣꯏꯔꯝꯃꯒ ꯇꯧꯕꯗꯣ ꯌꯥꯏꯁ꯭ꯀꯨꯜꯒꯤꯗꯣ ꯑꯗꯒꯤ ꯑꯃ ꯊꯦꯝ ꯄꯨꯨꯀꯤ ꯃꯄꯥꯜ ꯋꯥꯡꯈꯩꯒꯤꯗ ꯑꯃ ꯂꯩꯔꯦꯅ
ꯎꯝ
ꯃꯥꯏꯅ ꯑꯗꯒꯤ ꯆꯂꯥꯝꯕꯒ ꯀꯩꯀꯥ ꯁꯥꯔꯒ, ꯏꯕꯦꯟ ꯏꯃꯣꯏꯅꯨ ꯄꯣꯕꯒꯤ ꯃꯨꯔꯇꯤ ꯒꯗꯣ ꯄꯤꯌꯥꯏꯅꯨꯅ ꯉꯥꯏꯔꯝꯕꯒꯤꯒ ꯌꯥꯎꯔꯒ ꯂꯩꯕꯗ ꯃꯣꯏ ꯄꯥꯟꯒꯤꯗ ꯇꯧꯕꯗꯣ ꯊꯥꯏꯅ ꯅꯩꯅ ꯌꯦꯡꯑꯣ ꯅꯨꯡꯉꯥꯏꯕ ꯃꯥꯜꯂꯦ
ꯎꯝ ꯍꯦꯂꯦ ꯊꯥꯏꯅ
ꯑꯗꯨꯒ ꯑꯗꯨ ꯅꯠꯇꯕ ꯑꯇꯣ ꯑꯇꯣꯞꯄ ꯀꯨꯝꯍꯩ ꯑꯩꯈꯣꯏꯅ ꯇꯧꯅꯕꯁꯦ ꯆꯩꯔꯥꯎꯕ ꯍꯥꯏ ꯇꯥꯔꯦ ꯆꯩꯔꯥꯎꯕꯖꯤꯁꯨ ꯑꯩꯈꯣꯏ ꯃꯩꯇꯩꯒꯤ ꯑꯣꯏꯅ ꯌꯦꯡ ꯇꯥꯔꯗꯤ ꯑꯩꯈꯣꯏ ꯂꯝꯒꯤ ꯑꯣꯏꯅ ꯌꯦꯡꯉꯗꯤ ꯃꯥꯁꯦ ꯀꯩꯅꯣ ꯑꯣꯏꯗꯣꯏ ꯅꯠꯇ꯭ꯔꯥ ꯑꯩꯈꯣꯏꯒꯤ ꯆꯩꯔꯥꯎꯕꯁꯦ ꯆꯥꯍꯤ ꯍꯧꯕ ꯑꯣꯏꯗꯣꯌꯠ ꯇ꯭ꯔꯥ ꯅꯈꯣꯏꯒꯤꯗꯤ ꯅ꯭ꯌꯨ ꯌꯔ ꯀꯥꯏꯗꯣ ꯑꯣꯏꯗꯣꯏꯅꯦꯕ ꯑꯗꯒꯤ ꯏ ꯑꯗꯨꯃ ꯂꯩꯔꯦ ꯑꯗꯒꯤ ꯑꯩꯈꯣꯏꯒꯤ ꯀꯩꯅꯣꯗꯣ ꯎꯝ ꯆꯥꯛ ꯃꯊꯦꯜꯗꯣ ꯃꯊꯦꯜ ꯃꯉꯥꯒ ꯊꯣꯡꯕ ꯇꯔꯦꯠꯀ ꯊꯣꯡꯕ ꯇꯧꯔꯒ ꯇꯧꯋꯤꯗꯅ ꯂꯥꯏꯒꯤ ꯆꯥꯛꯀꯥ ꯒꯦꯠ ꯇꯥ ꯊꯣꯡꯒꯥꯟꯗ
ꯎꯝ
ꯗꯥꯒꯤ ꯃꯊꯦꯜ ꯃꯥꯏꯟ ꯇꯧꯔꯒ ꯄꯩꯁꯥ ꯆꯞꯄꯤ ꯑꯃꯒ ꯑꯩꯈꯣꯏꯒꯤ ꯀꯩ ꯍꯥꯏꯕꯅꯣ ꯀꯥꯎꯔꯦ ꯆꯥꯛ ꯀꯠꯄꯗ ꯌꯥꯎꯕꯗꯣ ꯀꯩ ꯂꯩꯅꯣ
ꯚꯥꯏꯌꯣꯔꯂꯦꯠ ꯄꯔꯄꯜ ꯃꯆꯨꯒꯤ ꯂꯩꯗꯨꯔꯣ
ꯎꯝ ꯎꯝ
ꯋꯥꯔꯛ ꯇꯥꯎꯕꯗꯣ
ꯎꯝ ꯀꯩꯅꯣꯝ ꯍꯥꯏꯕꯅꯦ ꯀꯥꯎꯑ ꯃꯆꯤꯟ ꯇꯨꯝꯕꯣꯏ ꯇꯨꯝꯃꯒ ꯇꯨꯝꯇꯛ ꯇꯨꯝꯇꯛ ꯇꯧꯕ ꯂꯩ ꯑꯩꯈꯣꯏꯒꯤ ꯅꯥꯆꯣꯡꯒꯤ ꯇꯥꯏꯞꯇ ꯁꯦꯝꯃꯒ ꯂꯩꯕꯗꯣ
ꯃꯃꯤꯡ ꯈꯪꯗꯦ
ꯀꯥꯎꯔꯦ ꯃꯃꯤꯡ
ꯆꯥꯏꯅꯤꯁ ꯐꯂꯥꯋ꯭ꯔ ꯂꯩ ꯉꯥꯡ ꯃꯖꯨ ꯑꯗꯨꯝ ꯍꯥꯞꯄꯤꯗꯨꯗꯤ
ꯍꯣꯏ ꯑꯗꯨꯗꯣ ꯃꯃꯤꯡꯗꯣ ꯀꯩꯅꯣꯝ ꯍꯥꯏꯕꯅꯦꯕ ꯑꯩꯈꯣꯏ ꯃꯩꯇꯩꯂꯣꯟꯗ ꯀꯥꯎꯔꯦꯅꯦ ꯅꯝꯕ ꯑꯗꯒꯤ ꯑꯩꯈꯣꯏꯒꯤ ꯑ ꯀꯩꯅꯣꯁꯦ ꯏꯁꯤꯡꯗ ꯍꯧꯕꯁꯦ ꯂꯩꯖꯦ ꯑꯅꯤꯖꯦ ꯃꯌꯥꯝ ꯇꯥꯈꯦꯜꯂꯩ ꯈꯟꯅꯔꯦ ꯍꯧꯖꯤꯛ꯫ ꯈꯦꯟꯅꯕ ꯈꯪꯗꯕꯅꯦꯕ ꯃꯌꯥꯝꯅ ꯊꯝꯕꯥꯜ ꯊꯔꯣꯒꯁꯦ꯫ ꯊꯝꯕꯥꯜꯅ ꯀꯔꯝꯕ ꯑꯣꯏ ꯊꯔꯣꯅ ꯀꯔꯝꯕ ꯑꯣꯏꯗꯣꯏꯅꯣ ꯈꯪꯕ꯭ꯔꯥ ꯀꯝ ꯀꯝꯕ ꯑꯣꯏꯒꯦ
ꯊꯝꯕꯥꯜ ꯑꯣꯏꯇꯥꯔꯒꯗꯤ ꯄꯤꯡ ꯃꯆꯨ ꯑꯣꯏꯕꯗꯣ ꯊꯔꯣ ꯍꯥꯏꯔꯒꯗꯤ ꯄ꯭ꯔꯄꯜ ꯃꯆꯨ ꯑꯣꯏꯕ ꯑꯩꯈꯣꯏꯒꯤ ꯊꯝꯕꯥꯜꯗꯧꯅ ꯁꯥꯇꯣꯛꯇꯕꯗꯣ ꯈꯤꯇꯪ ꯑꯩꯈꯣꯏꯒꯤ ꯁꯤꯂꯤꯟꯗꯔ ꯁꯦꯞꯇ ꯇꯧꯕꯗꯣ
ꯅꯪ ꯍꯥꯏꯁꯦ ꯀꯩꯅꯣ ꯅꯠꯇ꯭ꯔꯣ ꯊꯝꯕꯥꯜ ꯍꯥꯏꯔꯒꯅ ꯃꯅꯥ ꯊꯥꯊꯥ ꯂꯥꯎꯔꯒ ꯃꯈꯣꯛ ꯄꯤꯛꯇꯛ ꯇꯧꯔ ꯁꯥꯡꯕ ꯑꯗꯨꯝ ꯂꯩꯔꯦꯅ ꯃꯈꯣꯛ ꯁꯪꯕꯗꯣ
ꯎꯝ
ꯑꯗꯒꯤ ꯊꯔꯣ ꯍꯥꯏꯁꯤꯅ ꯑꯩꯈꯣꯏꯒꯤ ꯂꯩ ꯃꯆꯨ ꯑꯌꯥꯛꯄ ꯅꯠꯇ꯭ꯔꯒꯅ ꯍꯤꯒꯣꯛ ꯃꯆꯨ ꯃꯛꯁꯟꯕ ꯑꯌꯥꯛꯄ ꯑꯣꯏꯕ ꯑꯅꯤ ꯁꯨꯔꯒ ꯑꯃ ꯃꯈꯣꯛꯇꯣ ꯑꯩꯈꯣꯏꯒꯤ ꯊꯣꯠ ꯊꯣꯠ ꯂꯥꯎꯔꯒ ꯑꯃ ꯀꯩ ꯍꯥꯏꯗꯣꯅꯣ ꯎ ꯃꯆꯨ ꯍꯥꯏꯇꯥꯔꯦ ꯑꯗꯨꯃꯥꯏ ꯇꯧꯕꯗꯣ
ꯎꯝ
ꯑꯗꯨꯗꯣ ꯑꯣꯏꯗꯣꯏ ꯅꯠꯇ꯭ꯔꯣ
ꯍꯣꯏ ꯍꯥꯏꯗꯤ ꯑꯃꯗꯨꯅ ꯄꯔꯄꯜ ꯑꯣꯏꯕ ꯑꯃꯗꯨꯅ ꯄꯤꯡꯛ ꯑꯣꯏꯕ
ꯄꯤꯡꯛꯇꯁꯨ ꯂꯩꯕꯅꯤ ꯀꯩꯅꯣꯁꯨ ꯀꯩꯕ ꯄꯤꯡ ꯑꯌꯥꯛꯄ ꯑꯣꯏꯕ ꯑꯃꯗꯨꯅ ꯃꯣꯏ ꯊꯔꯣꯁꯤꯅ ꯊꯥꯡꯖꯤꯡꯖꯨ ꯂꯩꯌꯦꯅ ꯃꯣꯏ ꯄꯨꯈꯤꯗ ꯃꯣꯏ ꯍꯧꯔꯗꯤ ꯑꯗꯨꯝ ꯍꯥ ꯊꯥꯡꯖꯤꯡꯖꯨ ꯑꯗꯨꯝ ꯁꯥꯠꯂꯅꯤ ꯍꯧꯔꯅꯤ ꯄꯥꯜꯂꯅꯤ ꯅꯠꯇ꯭ꯔꯥ
ꯎꯝ
ꯅꯨꯡ ꯊꯥꯡꯖꯤꯡꯒꯤ ꯑꯇꯣꯞꯄ ꯆꯥꯕꯁꯦ ꯃꯥꯒꯤ ꯑꯃꯨꯛ ꯍꯥꯞꯐꯝ ꯑꯃꯨꯛ ꯊꯥꯡꯖꯤꯡꯒꯤ ꯑꯇꯣꯞꯄ ꯆꯥꯕꯁꯦ ꯃꯥꯒꯤ ꯑꯃꯨꯛ ꯍꯥꯞꯐꯝ ꯑꯃꯨꯛ ꯊꯤꯔꯛ ꯇꯥꯔꯗꯤ ꯍꯥ ꯏꯔꯣꯝꯕꯗꯁꯨ ꯌꯥꯔꯦ ꯃꯣꯔꯣꯛ ꯃꯦꯠꯄꯗꯁꯨ ꯌꯥꯔꯦ ꯃꯔꯛ ꯃꯔꯛꯇ ꯎꯝ ꯁꯤꯡꯖꯨ ꯑꯣꯏ ꯀꯩ ꯑꯣꯏ ꯈꯤꯇꯪ ꯇꯧꯕꯗꯁꯨ ꯍꯥꯞꯄꯦꯗꯅ
ꯎꯝ
ꯑꯗꯨꯃꯥꯏꯅ ꯂꯩꯕ꯭ꯔꯥ ꯂꯩꯌꯦꯀꯣ
ꯂꯩ
ꯃꯌꯥꯝꯅ ꯄꯥꯝꯕꯁꯦ ꯊꯥꯡꯖꯤꯡ ꯂꯩꯔꯦ ꯑꯗꯒꯤ ꯌꯣꯡꯆꯥꯛꯁꯨ ꯌꯣꯡꯆꯥꯛꯁꯨ ꯌꯥꯝ ꯆꯥꯅꯩꯌꯦꯀꯣ ꯃꯩꯇꯩ ꯃꯆꯥ ꯌꯣꯡ ꯆꯥꯛ ꯌꯥꯝ ꯄꯥꯝꯃꯦꯍꯥ
ꯃꯅꯦ
ꯎꯝ ꯌꯣꯡꯆꯥꯛ ꯌꯥꯎꯕ ꯀꯩꯅꯣ ꯃꯊꯦꯜ ꯀꯩꯀꯩ ꯁꯦꯝꯕ ꯌꯥꯏ ꯌꯣꯡꯆꯥꯛꯅ ꯁꯦꯝꯕ ꯌꯕꯁꯦ ꯃꯊꯦꯜ ꯀꯩꯀꯩ ꯁꯦꯝꯕ ꯌꯥꯏ
ꯍꯥꯥꯥ ꯌꯣꯡꯆꯥꯛ ꯏꯔꯣꯝꯕ ꯑꯗꯒꯤ ꯑ ꯌꯣꯡꯆꯥꯛ ꯁꯤꯡꯖꯨ ꯑꯗꯒꯤ ꯑꯂꯨꯒ ꯌꯣꯡꯆꯥꯛꯀ ꯍꯋꯥꯏꯊꯔꯥꯛꯀ ꯊꯣꯡꯕ ꯑ ꯑꯗꯨ ꯑꯗꯨꯒ ꯑꯗꯨꯝ ꯈꯛꯇ ꯈꯪꯆꯟꯅꯩ ꯑꯇꯩꯗꯤ ꯈꯪꯗꯦ
ꯎꯝ ꯁꯥꯛꯁꯨ ꯇꯧꯗꯗꯥꯏꯅꯦ ꯆꯩꯔꯥꯎꯕꯗ ꯇꯧꯕꯗꯣ ꯀꯣꯕꯤꯒ ꯌꯥꯏꯄꯟꯒ ꯌꯣꯡꯆꯥꯛ ꯃꯔꯨꯒ ꯑꯂꯨꯒ ꯁꯥꯛ ꯇꯧꯕꯗ ꯌꯥꯎꯕꯩ ꯇ꯭ꯄ ꯑꯗꯨꯗꯁꯨ ꯑꯗꯨꯝ ꯄꯥꯝꯃꯦꯀꯣ ꯑꯗꯨꯁꯨ ꯆꯅꯩꯗꯥꯏꯅꯦ
ꯌꯥꯎꯋꯦ
ꯗꯨꯃ ꯂꯩꯔꯦ ꯌꯣꯡꯆꯥꯛ ꯑꯗꯣ ꯑꯇꯣꯞ ꯑꯇꯣꯞꯄ ꯀꯩ ꯀꯩ ꯂꯩ ꯑꯩꯈꯣꯏꯒꯤ ꯃꯩꯇꯩꯅ ꯆꯥꯅꯕ ꯈꯔ ꯌꯥꯝ ꯇꯣꯏꯅ-ꯗꯤ ꯆꯥꯕ ꯅꯠꯇ꯭ꯔꯁꯨ ꯈꯔ ꯄꯥꯝꯅꯗꯤ ꯆꯥꯅꯕ ꯁꯤꯖꯟ ꯍꯥꯏꯗꯤ ꯃꯇꯝ ꯃꯇꯝꯒꯤꯗ ꯍꯥꯏ ꯇꯥꯔꯗꯤ ꯀꯩꯅꯣꯁꯨ ꯆꯥꯕ꯭ꯔꯥ ꯇꯦꯒ꯭ꯔꯤ ꯇꯦꯕꯤ ꯀꯥꯏꯅ ꯂꯩꯗꯥꯏꯅꯦ ꯂꯩꯔꯁꯨ ꯑꯩꯈꯣꯏꯒꯤ ꯏꯔꯣꯟꯕ ꯑꯗꯨꯒꯨꯝꯕ ꯍꯥꯞꯄ ꯑꯃ ꯈꯔ ꯌꯣꯡꯆꯥꯛ ꯃꯥꯟꯒꯦ ꯇꯧꯔꯒ ꯄꯤꯛꯇꯞ ꯇꯧꯔꯒ ꯁꯥꯡꯕ ꯑꯁꯪꯕ ꯃꯆꯥꯗꯣ ꯍꯦ
ꯈꯪꯗꯦ ꯈꯪꯗꯦ ꯀꯥꯔꯝꯕꯅꯣ
ꯑꯗꯒꯤ ꯀꯩꯅꯣ ꯑꯇꯣꯞꯄ ꯁꯤꯡꯖꯨ ꯆꯥꯕꯁꯦ ꯃꯌꯥꯝ ꯆꯥꯅꯕꯁꯦ ꯌꯣꯟꯆꯥꯛ ꯁꯤꯡꯖꯨ ꯂꯩꯔꯦ ꯑꯗꯒꯤ ꯏꯆꯝ ꯆꯝꯕ ꯃꯤꯃꯤ ꯁꯤꯡꯖꯨꯗꯨ ꯂꯩꯔꯦ ꯑꯗꯒꯤ ꯊꯥꯏꯅ ꯆꯥꯅꯕ ꯃꯌꯥꯝꯒꯤ ꯏꯟꯖꯥꯡ ꯅꯥꯄꯤ ꯃꯌꯥꯝ ꯍꯥꯏꯗꯤ ꯑꯩꯈꯣꯏ ꯃꯅꯥ ꯃꯁꯤꯡ ꯅꯨꯡ ꯇꯧꯔꯒ ꯁꯨꯕ ꯑꯃ ꯂꯩꯔꯦ
ꯎꯨꯝ
ꯑꯗꯩꯒꯤ ꯑꯩꯈꯣꯏꯅ ꯑꯩꯈꯣꯏꯅ ꯑꯇꯣꯄꯗꯤ ꯀꯌꯥ ꯆꯥꯟꯅꯗꯕ ꯃꯥꯜꯂꯦꯀ